ꯁꯤꯒꯤ ꯁꯤꯒꯤꯁꯦ ꯀꯌꯥꯝ ꯐꯪꯒꯗꯧꯕ ꯃꯥꯟꯕ꯭ꯔꯣ
ꯈꯃꯦꯅ ꯑꯗꯨꯗꯤ
ꯆꯃꯉꯥꯃꯨꯛ ꯐꯪꯉꯗꯤ ꯑꯩ ꯁꯤꯅꯦꯃꯥ ꯌꯦꯡꯅꯕ ꯊꯝꯒꯗꯦ
ꯐꯪꯒꯗꯤ ꯀꯩꯅꯣ ꯑꯩꯗꯤ ꯐꯪꯂꯣꯏ ꯅꯪ ꯅꯪꯅ ꯉꯥꯡꯅ ꯋꯥꯔꯣꯏꯗꯅ
ꯆꯪꯅꯤꯡꯉꯥꯏꯗꯣ ꯑꯅꯤꯗꯣ ꯉꯁꯥꯏꯒꯤ ꯅꯝꯕꯔ ꯌꯥꯗꯕꯗꯣ ꯇꯧꯕꯒꯤ ꯑꯅꯤꯗꯤ ꯆꯠꯈ꯭ꯔꯦ
ꯊ꯭ꯔꯥ ꯑꯣꯏꯗꯣꯏꯅꯦ
ꯃꯉꯥ ꯃꯉꯥ ꯄꯤꯌꯦꯗꯅ ꯃꯣꯏ ꯑꯗꯨꯝ
ꯑꯗꯨ ꯃꯉꯥꯗꯣ ꯀꯨꯟꯊ꯭ꯔꯥ ꯂꯣꯏꯕ ꯀꯥꯟꯗ ꯌꯥꯝ ꯐꯪꯗꯣꯏꯅꯦ
ꯇꯀꯤ ꯑꯍꯨꯝ ꯅꯍꯥꯟꯒꯤ ꯑꯃꯗꯨ ꯁꯤꯒꯗꯤ ꯑꯍꯨꯝꯗꯤ ꯁꯨꯔꯅꯤ
ꯑꯦ ꯑꯍꯨꯝꯈꯥ
ꯅꯠꯇꯦ ꯑꯩꯒꯤꯗꯣ ꯇꯧꯔꯀꯥꯟꯗ ꯅꯣꯏꯒꯤꯗ ꯍꯦꯛꯇ ꯆꯠꯇꯕꯒꯤ ꯌꯥꯝ ꯀꯛꯊꯠꯈ꯭ꯔꯦꯕ
ꯑꯥ ꯑꯗꯨꯕꯨꯗꯤ ꯑꯩꯒꯤꯁꯨ ꯌꯥꯝ ꯌꯥꯎꯋꯦꯗ
ꯍꯥꯏꯕꯗꯤ ꯐꯣꯟ ꯆꯠꯇꯕꯤꯗ ꯑꯩꯉꯣꯟꯗꯗꯤ ꯆꯠꯂꯒ ꯅꯪ ꯑꯩꯉꯣꯟꯗ ꯆꯠꯇꯕꯒꯨꯝꯕ ꯑꯗꯨꯒ ꯅꯪꯉꯣꯟꯗ ꯆꯠꯂꯒ ꯂꯥꯛꯑꯁꯨ ꯄꯤꯛ ꯎꯞ ꯇꯧꯕ ꯌꯥꯗꯕ ꯑꯗꯨꯒꯨꯝꯕ ꯌꯥꯝ ꯌꯥꯎꯋꯦ
ꯇꯔꯥ ꯃꯉꯥꯒꯨꯝꯕꯈꯛꯅꯦ ꯑꯩꯒꯤ ꯌꯥꯕ
ꯑꯩꯒꯤ ꯇꯔꯥꯒꯨꯝꯕ ꯌꯥꯔꯗꯤ ꯌꯥꯔꯛꯑꯦ ꯁꯤꯅꯦꯃꯥ ꯌꯦꯡꯕ ꯆꯠꯅꯕ
ꯑꯣ ꯀꯩꯅꯣꯝꯃ ꯍꯪꯒꯦ ꯇꯧꯕꯅꯤꯅꯦ ꯑꯩꯁꯦ ꯀꯥꯎꯔꯦ ꯍꯧꯖꯤꯛꯀꯥꯟ ꯈꯨꯟ ꯂꯝꯕꯤ ꯆꯠꯄ ꯌꯥꯕ꯭ꯔꯣ
ꯌꯥꯏ ꯀꯩꯅꯣ ꯑꯗꯨꯝ ꯆꯠꯅꯔꯤꯁꯤꯗꯤ
ꯑꯃꯔꯣꯝ ꯀꯗꯥꯏꯔꯣꯝꯗꯒꯤ ꯆꯠꯄ꯭ꯔꯣ ꯆꯤꯡꯔꯣꯝꯒꯤꯔꯣꯅ
ꯆꯤꯡ ꯂꯣꯝꯗꯒꯤ ꯇꯝꯂꯣꯝ ꯆꯠꯄꯁꯨ ꯌꯥꯗ꯭ꯔꯕ
ꯑꯗꯣ
ꯈꯨꯟꯒꯤ ꯋꯥꯆꯦꯞ ꯒ꯭ꯔꯨꯞꯇꯨꯗ ꯌꯥꯎꯗ꯭ꯔꯣ
ꯌꯥꯎꯋꯦ ꯌꯥꯎꯋꯦ ꯉꯁꯥꯏ ꯏꯄꯥꯅ ꯃꯦꯁꯦꯁ ꯊꯥꯔꯒ ꯏꯁꯄꯦꯜꯂꯤꯡ ꯃꯤꯁꯇꯦꯛ ꯌꯥꯎꯕꯒꯤ ꯑꯩꯅ
ꯑꯩꯁꯨ ꯑꯩꯁꯨ ꯌꯦꯡꯉꯝꯕꯅꯦ
ꯑꯩ ꯑꯩꯅ ꯎꯕ ꯑꯗꯨꯒꯤ ꯊꯥꯕ ꯃꯥꯁꯦ ꯏꯗꯤꯠ ꯇꯧꯕ ꯍꯩꯇ꯭ꯔꯕ ꯖꯥꯠꯅꯦ ꯑꯩꯅ ꯁꯦꯝꯗꯣꯛꯑꯣ ꯍꯥꯏꯔꯒ ꯑꯗꯨꯒ ꯃꯥꯅ ꯂꯥꯁꯇ ꯊꯥꯔꯛꯑꯦ ꯌꯥꯝ ꯁꯥꯡꯕꯒꯤ ꯁꯣꯏꯕ ꯌꯥꯎꯕꯁꯨ ꯌꯥꯎꯈ꯭ꯔꯦ
ꯑꯩꯁꯨ ꯄꯥꯔꯝꯕꯅꯦ ꯃꯥꯒꯤ ꯒꯦꯁ ꯍꯥꯏꯕ꯭ꯔꯥ
ꯎꯝ ꯎꯝ ꯑꯗꯨꯒꯤꯗꯣ ꯑꯩꯅ ꯍꯥꯏꯕꯅꯦꯕ ꯑꯥ ꯅꯪꯒꯤꯗꯣ ꯁꯣꯏꯕ ꯌꯥꯎꯔꯦ ꯁꯦꯝꯗꯣꯛꯎ ꯍꯥꯏꯔꯒ ꯃꯥꯅ ꯃꯥꯁꯦ ꯀꯩꯅꯣ ꯇꯧꯕ ꯑꯃꯨꯛꯀ ꯁꯦꯝꯗꯣꯛꯄ ꯍꯩꯇ꯭ꯔꯕ ꯖꯥꯠꯅꯦ ꯑꯗꯨꯗꯤ ꯃꯈꯥꯗ ꯁꯣꯏꯕꯁꯨ ꯌꯥꯎꯔꯦ
ꯑꯗꯨꯅ ꯇꯥꯛꯄꯤꯕ ꯌꯥꯗ꯭ꯔꯗꯨꯗ ꯀꯨꯏꯅ ꯅꯝꯃꯣ ꯃꯊꯛꯇ ꯁꯨꯃꯥꯏ ꯁꯨꯃꯥꯏ ꯊꯣꯛꯔꯛꯀꯅꯤ ꯑꯗꯨꯗ ꯆꯪꯕ ꯇꯧꯋꯣꯅ
ꯃꯥꯁꯨ ꯍꯪꯉꯛꯇ꯭ꯔꯦ ꯈꯟꯁꯅꯤ ꯍꯩꯕꯨ ꯍꯩ ꯃꯟꯈ꯭ꯔꯕꯅꯤ
ꯏꯄꯥꯗꯣ ꯀꯔꯤ ꯇꯧꯕ꯭ꯔꯥ ꯈꯪꯕ꯭ꯔꯥ ꯋꯥꯔꯛ ꯀꯞ ꯃꯃꯥꯡꯗꯨꯗ ꯃꯥꯒꯤ ꯇꯤꯚꯤ ꯂꯩꯕꯒꯤꯗꯣ ꯅꯪ ꯇꯥꯔꯕ꯭ꯔꯣ
ꯇꯥꯗꯔꯦ
ꯃꯥꯒꯤ ꯐꯣꯟꯁꯦ ꯌꯥꯗ꯭ꯔꯕꯅꯦꯕ
ꯎꯝ
ꯍꯦꯡ ꯑꯗꯨꯝ ꯆꯠꯄꯅꯦꯕ ꯑꯗꯣ ꯃꯥꯒꯤ ꯐꯣꯟꯗꯤ ꯂꯩꯗꯕꯤꯗ ꯋꯥꯔꯜ ꯀꯞ ꯌꯦꯡꯅꯕ ꯇꯤꯚꯤ ꯂꯩꯔꯤꯅꯤꯃ
ꯇꯤꯚꯤ ꯀꯔꯤ ꯀꯥꯟꯅꯕꯗ ꯍꯧꯖꯤꯛꯀꯥꯟꯗꯤ ꯌꯦꯡꯁꯨ ꯌꯦꯡꯗ꯭ꯔꯦ ꯏꯃꯥꯒ
ꯃꯥ ꯃꯥꯒꯤ ꯕꯤꯠꯇꯣ ꯍꯥꯏꯕ
ꯏꯃꯥꯒ ꯏꯄꯥꯁꯤꯅꯦ ꯐꯣꯟ ꯑꯃꯃꯝ ꯂꯩꯕꯤꯕꯗꯒꯤ ꯇꯤꯚꯤꯒꯁꯦ ꯗꯔꯀꯥꯔ ꯇꯥꯗ꯭ꯔꯕꯅꯦ ꯃꯕꯥꯅꯤ
ꯑꯗꯨ ꯍꯥꯏꯔꯒ ꯅꯣꯏ ꯐꯥꯔꯝꯗꯣ ꯇꯧꯔꯤꯕ꯭ꯔꯣ ꯍꯟꯗꯛ ꯆꯍꯤꯗꯤ
ꯇꯧꯗꯦꯍꯦ ꯃꯤ ꯁꯨꯕꯤꯅꯕ ꯃꯤꯁꯨ ꯂꯩꯇ꯭ꯔꯒ ꯑꯅꯝꯕ ꯃꯩꯇꯩ ꯉꯥꯛꯅꯤꯅ ꯊꯕꯛ ꯀꯩꯀꯥ ꯁꯨꯕ ꯂꯧ ꯀꯨꯝꯕ ꯑꯣꯏꯒꯦꯔꯥ ꯂꯧ ꯌꯩꯕ ꯑꯃ ꯑꯃ ꯃꯩꯇꯩꯅ ꯈꯔ ꯅꯨꯡꯉꯥꯏꯑꯕ
ꯑꯗꯨꯒ ꯑꯁ ꯍꯧꯖꯤꯛꯀꯥꯟ ꯀꯩꯅꯣ ꯃꯊꯛꯇ ꯂꯩꯕ ꯈꯣꯏꯗꯨꯗꯤ ꯑꯁ
ꯑꯗꯨꯅꯦ ꯃꯣꯏꯁꯦ ꯐꯖꯅ ꯑꯩꯈꯣꯏꯗ ꯀꯩꯅꯣ ꯇꯧꯔꯦ ꯃꯣꯏꯗꯣ ꯃꯣꯏꯗꯤ
ꯆꯥꯎꯔꯦꯅ ꯈꯟꯖꯔꯦ
ꯍꯣꯏ ꯃꯣꯏꯗꯤ ꯊꯕꯛ ꯁꯨꯕꯁꯨ ꯇꯜꯂꯦꯕ ꯀꯩ ꯍꯥꯏꯗꯣꯏꯅꯣ ꯍꯌꯦꯡ ꯀꯣꯟꯅ
ꯅꯠꯇ꯭ꯔꯣ ꯑꯃꯗꯣ ꯊꯥꯔꯒ ꯄꯩꯁꯥ ꯇꯥꯅꯤꯡꯉꯥꯏ ꯇꯧꯋꯤ
ꯑꯗꯨꯅꯦ ꯍꯥꯏꯔꯤꯁꯦ ꯑꯗꯣ ꯍꯥꯏꯗꯤ ꯊꯕꯛꯁꯦ ꯃꯣꯏꯗꯤ ꯆꯥꯅꯕꯁꯦ ꯑꯩꯈꯣꯏꯗꯤ ꯇꯨꯡꯒꯤ ꯈꯟꯗ꯭ꯔꯥ ꯃꯣꯏꯗꯤ ꯍꯌꯦꯡ ꯍꯌꯦꯡꯒꯤ ꯁꯨꯡꯀꯥꯟ ꯈꯟꯗꯦꯕ ꯉꯁꯤꯒꯤ ꯈꯛ ꯈꯜꯂꯦꯕ ꯑꯗꯨꯒꯤ ꯀꯩ ꯍꯥꯏꯗꯣꯏꯅꯣ ꯊꯕꯛꯀꯨꯝꯕ ꯑꯃ ꯑꯃ ꯍꯥꯏꯕ ꯀꯥꯟꯗꯁꯨ ꯅꯨꯡꯉꯥꯏꯇꯕꯗꯣ ꯑꯣꯏꯌꯦꯕ ꯑꯗꯨꯒꯤ ꯇꯧꯗ꯭ꯔꯕꯅꯤꯅ ꯆꯥꯅꯕ ꯈꯔ ꯎꯔꯦ ꯑꯗꯨꯒꯨꯝꯕꯈꯛꯅꯤ ꯄꯥꯏ ꯂꯩꯇꯦ ꯑꯗꯨꯒ ꯊꯥꯏꯅꯗꯤ ꯅꯦꯄꯥꯂꯤ ꯑꯩꯈꯣꯏꯁꯨ ꯌꯥꯝ ꯂꯩꯔ ꯍꯧꯖꯤꯛꯇꯤ ꯃꯌꯨꯝꯒꯁꯨ ꯁꯨ ꯑꯅꯝꯕꯅ ꯂꯣꯏ ꯆꯠꯈ꯭ꯔꯦꯗꯅ ꯑꯗꯨꯒꯤ ꯊꯕꯛꯁꯨ ꯍꯣꯏ ꯃꯤ ꯑꯃ ꯌꯨꯝ ꯑꯅꯤ ꯑꯍꯨꯝꯈꯛ ꯂꯩꯔꯦ ꯊꯥꯏꯅꯗꯤ ꯌꯥꯝ ꯂꯩꯔꯝꯃꯦꯗꯅ
ꯈꯨꯟ ꯑꯃ ꯄꯥꯜꯂꯝꯕꯅꯦ ꯀꯩꯅꯣ ꯃꯣꯏꯗꯣ ꯑꯥꯗ ꯍꯧꯖꯤꯛ ꯍꯧꯖꯤꯛꯇꯤ ꯑꯗꯨꯗꯗꯤ ꯆꯥꯅꯤꯡꯉꯥꯏ ꯊꯛꯅꯤꯡꯉꯥꯏꯁꯨ ꯐꯪꯗ꯭ꯔꯦꯅ
ꯎ ꯑꯣꯏꯅ
ꯃꯣꯏꯁꯨ ꯊꯕꯛ ꯁꯨꯕꯗꯤ ꯀꯟꯕꯅꯦꯍꯦ
ꯃꯥꯅꯦ ꯃꯣꯏꯅ ꯈꯔ ꯅꯨꯡꯉꯥꯏꯌꯦ ꯍꯥꯏꯗꯤ ꯊꯕꯛ ꯁꯨꯕꯁꯨ ꯀꯜꯂꯦ ꯑꯗꯨꯒ ꯄꯩꯁꯥ ꯀꯩꯀꯥꯒꯤ ꯉꯥꯡꯅꯕꯁꯨ ꯅꯨꯡꯉꯥꯏꯌꯦꯕ ꯃꯣꯏꯅ ꯍꯥꯏꯗꯤ ꯃꯌꯥꯡꯗꯤ ꯁꯨꯕꯨ ꯁꯨꯔ ꯐꯪꯕꯨ ꯐꯪꯉꯗꯤ ꯍꯥꯏꯕ ꯑꯃ ꯂꯩꯌꯦꯗꯅ ꯃꯥꯟꯅꯗꯦꯕ ꯑꯗꯣ ꯑꯩꯈꯣꯏ ꯈꯨꯟ
ꯀꯃꯥꯏꯅ ꯍꯥꯏꯁꯤꯔ ꯄꯨꯛꯆꯦꯜ ꯁꯦꯡꯗ‌ꯦ
ꯎꯝ ꯑꯩꯈꯣꯏ ꯈꯨꯜꯒꯤ ꯃꯤꯁꯤꯡꯁꯨ ꯊꯕꯛ ꯄꯩꯁꯥ ꯄꯥꯏꯅꯕ ꯉꯥꯛꯅꯤꯅ ꯃꯁꯥ ꯃꯁꯥꯒꯤ ꯂꯩꯔꯕꯅꯤꯅ ꯌꯥꯝ ꯀꯩꯅꯣ ꯇꯧꯗꯦꯕ
ꯍꯣꯏ ꯃꯥ ꯑꯗꯨ ꯍꯥꯏꯔꯒ ꯅꯪ ꯍꯧꯖꯤꯛꯀꯥꯟ ꯐꯨꯠꯕꯣꯜ ꯌꯦꯡ
ꯌꯦꯡꯗꯔꯗꯤ ꯑꯩꯅꯦ ꯑꯩꯅꯦ ꯃꯦꯁꯤ
ꯑꯩꯗꯤ ꯉꯝꯗ꯭ꯔꯦ ꯇꯨꯝꯕ
ꯏꯁ ꯑꯩꯈꯣꯏꯗꯤ ꯑꯩꯗꯤ ꯄꯨꯡ ꯅꯤꯄꯥꯥꯟꯗꯒꯤ ꯆꯠꯂꯦ ꯄꯨꯡ ꯑꯅꯤꯗ ꯍꯜꯂꯛꯑꯦ ꯑꯗꯨꯗꯩ ꯇꯨꯝꯈ꯭ꯔꯦ ꯇꯨꯝꯃꯅꯤ ꯅꯨꯡꯗꯥꯡ ꯄꯨꯡ ꯑꯩ ꯍꯧꯖꯤꯛꯀꯥꯟꯗꯤ ꯅꯨꯡꯗꯥꯡ ꯄꯨꯡ ꯑꯅꯤ ꯑꯍꯨꯝꯗꯅꯦ ꯊꯨꯝꯕꯁꯦ ꯅꯨꯡꯉꯥꯏꯔꯤꯌꯦ ꯍꯧꯖꯤꯛ ꯂꯥꯏꯔꯤꯛ ꯏꯅꯤꯡꯉꯥꯏꯒ ꯃꯌꯥꯝ ꯄꯤꯁꯤꯜꯂꯛꯄꯒ ꯏꯟꯇꯔꯟꯒ ꯃꯥꯁꯤꯜ ꯂꯛꯇ꯭ꯔꯕꯅꯦ
ꯑꯩꯈꯣꯏꯒꯤ ꯃꯊꯛ ꯊꯪꯕ ꯈꯣꯏꯅꯁꯨ ꯍꯥꯏꯕꯅꯦ ꯍꯟꯗꯛꯇꯤ ꯌꯥꯝ ꯏꯍꯜꯂꯦ ꯍꯥꯏꯔꯒ
ꯅꯍꯥꯟ ꯑꯩꯈꯣꯏ ꯃꯊꯛ ꯈꯈꯣꯏꯗꯣ ꯀꯩꯝ ꯏꯗꯦꯕ
ꯑꯗꯨꯅꯦ ꯅꯣꯏꯒꯤ ꯃꯊꯛꯀꯤ ꯂꯩꯕ ꯈꯣꯏꯗꯣ ꯏꯗꯦ ꯏꯗꯦ ꯑꯩꯈꯣꯏ ꯈꯪꯍꯧꯋꯦ
ꯏꯗꯕꯅꯦ ꯃꯣꯏꯗꯤ ꯄꯨꯔꯥ ꯅꯨꯡꯉꯥꯏꯔꯒ ꯆꯥꯔ ꯊꯥꯔꯇꯨꯝꯃ ꯑꯗꯨꯃꯥꯏꯅ ꯇꯧꯃꯟꯕꯩ ꯃꯁꯥꯒꯁꯦ ꯂꯣꯏ ꯄꯣꯝꯈꯠꯂꯛꯑꯕꯅꯦ ꯃꯣꯏꯁꯦ ꯉꯥꯏꯃꯟꯅꯕꯒꯤꯔꫭ
ꯍꯟꯗꯛꯀꯤꯁꯦ ꯌꯥꯝ ꯄꯤꯈꯠꯂꯛꯑꯦ ꯑꯩꯈꯣꯏꯒꯤ ꯃꯤ ꯈꯣꯏꯅꯁꯨ ꯍꯥꯏ
ꯇꯦꯜꯒꯤꯁꯨ ꯄꯤꯔꯛꯑꯦ ꯑꯦꯁꯥꯏꯟꯃꯦꯟ ꯈꯪꯕ꯭ꯔꯥ ꯑꯗꯨꯒ ꯑꯗꯨꯗꯤ ꯂꯥꯏꯔꯗꯅ ꯑꯩꯈꯣꯏ ꯍꯧꯖꯤꯛ ꯂꯦꯞꯀꯨꯝꯕꯁꯦ ꯑꯁꯤꯗ ꯄꯣꯠ ꯆꯩ ꯑꯋꯥꯠꯄ ꯑꯃ ꯑꯃꯁꯦ ꯑꯩꯈꯣꯏꯗ ꯍꯥꯞꯄꯣꯌ‌ꯦ
ꯍ ꯑꯍꯦ ꯑꯗꯨꯒꯤꯗꯣ ꯑꯩꯈꯣꯏꯒꯤꯗꯤ ꯆꯍꯤ ꯈꯨꯗꯤꯡꯒꯤ ꯇꯧꯕꯒꯤ ꯇꯟꯕꯅ ꯂꯣꯏꯔꯦ ꯑꯁ
ꯑꯩꯈꯣꯏꯁꯨ ꯇꯧꯔꯛꯑꯦꯕ ꯁꯞꯖꯦꯛ ꯁꯕꯖꯦꯛꯀꯤ ꯁꯕꯖꯦꯛ ꯁꯕꯖꯦꯛꯀꯤ ꯀꯝꯄꯜꯁꯔꯤ ꯑꯁꯤꯕꯨꯗꯤ ꯑꯗꯨꯝ ꯇꯧꯍꯟꯕꯅꯦꯕꯀꯣ
ꯎꯝ
ꯑꯗꯨ ꯇꯣꯛꯈ꯭ꯔꯣ ꯍꯥꯏꯕ ꯍꯧꯖꯤꯛꯇꯤ ꯑꯩꯈꯣꯏꯗꯤ ꯑꯦꯛꯁꯄꯤꯔꯤꯌꯦꯟꯁ ꯇꯥꯟꯕꯅꯦ ꯍꯥꯏꯕ ꯀꯔꯏꯅꫭ ꯑꯦꯁ ꯑꯦꯛꯁꯄꯤꯔꯌꯦꯟꯁ ꯇꯥꯟꯕꯁꯤꯗ ꯂꯦꯞꯀꯤ ꯑꯗꯨ ꯑꯗꯥ ꯍꯥꯞꯆꯤꯜꯂꯛꯑꯣ ꯍꯥꯏ ꯑꯗꯨꯗꯤ ꯑꯗꯨꯗꯗꯤ ꯂꯥꯏꯔꯦꯗꯅ ꯑꯣꯖꯥꯒꯤ ꯑꯃꯃꯝ ꯒꯤꯁꯨ ꯑꯃꯨꯛ ꯄꯤꯕ
ꯑꯗꯨꯅꯦ ꯑꯁ ꯑꯗꯨꯒꯤꯗꯣ ꯇꯧꯕꯗꯅꯦ ꯑꯩꯈꯣꯏꯒꯤ ꯃꯊꯛ ꯊꯪꯕ ꯑꯩꯈꯣꯏꯗꯣ ꯃꯃꯥꯡꯒꯤꯗ ꯃꯨꯠꯀꯦ ꯇꯧꯕꯅꯤ ꯑꯗꯨꯁꯨ ꯄꯤ ꯄꯤꯕꯗꯨꯁꯨ ꯈꯪꯕ꯭ꯔꯥ ꯂꯧꯅꯤꯡꯗꯦ ꯃꯤꯅ ꯄꯤꯕꯗꯣ ꯐꯖꯗꯦ
ꯃꯣꯏꯒꯤ ꯑꯄꯥꯝꯕ ꯑꯄꯥꯝꯕ ꯂꯧꯗꯣꯏ ꯑꯗꯨꯏꯒꯤ ꯑꯩꯈꯣꯏꯗꯤ ꯍꯥꯟꯅ ꯍꯪꯉꯦ ꯁꯨꯃꯥꯏ ꯍꯥꯏꯔꯛꯑꯦ ꯄꯤꯕꯨ ꯄꯤꯔꯗꯤ ꯁꯤꯖꯤꯟ ꯅꯕꯝ ꯌꯥꯕ ꯄꯤꯌꯣ ꯍꯥꯏꯌꯦ ꯑꯗꯨꯏ ꯃꯣꯏꯒꯤ ꯑꯄꯥꯝꯕ ꯃꯣꯏꯒꯤ ꯑꯄꯥ
ꯎꯝ ꯃꯣꯏꯒꯤ ꯑꯄꯥꯝꯕꯗ ꯇꯧꯅꯕ ꯍꯣꯠꯅꯕꯗ ꯁꯣꯝꯗ ꯄꯩꯁꯥꯗꯤ ꯑꯥ ꯌꯧꯅ ꯆꯠꯂꯦ ꯇꯥꯕ꯭ꯔꯣ ꯅꯪꯒꯤ ꯈꯣꯟ ꯊꯣꯛꯇ꯭ꯔꯦ ꯍꯜꯂꯣ ꯏꯕꯦꯝꯃ ꯅꯪꯒꯤꯁꯦ ꯃꯈꯣꯟ ꯇꯠꯈ꯭ꯔꯦꯕꯨ ꯇꯥꯕ꯭ꯔꯣ ꯀꯔꯤ ꯇꯧꯔꯕ꯭ꯔꯣ ꯅꯪꯒꯤꯗꯣ ꯀꯔꯤꯒꯤꯅꯣ ꯅꯪꯒꯤ ꯆꯦ ꯌꯥꯗ꯭ꯔꯤꯁꯦ ꯀꯔꯤ ꯇꯧꯔꯕ ꯁꯥꯠꯅꯣ ꯅꯪꯒꯤ ꯈꯣꯟ ꯊꯣꯛꯇ꯭ꯔꯦ ꯅꯅꯥꯎꯅꯨꯄꯤꯗꯤ ꯍꯧꯖꯤꯛ ꯑꯥꯗ ꯂꯩꯔꯝꯒꯦꯔꯣ ꯍꯟ ꯍꯔꯤꯟ ꯉꯁꯥꯏ ꯃꯦꯁꯦꯖ ꯊꯥꯔꯒ ꯃꯥꯗꯣ ꯀ꯭ꯂꯥꯁ ꯂꯩꯌꯦ ꯍꯥꯏꯕꯅꯤꯅꯦ ꯃꯣꯏꯗꯤ ꯉꯁꯤꯁꯨ ꯉꯁꯤꯁꯨ ꯁꯨꯇꯤ ꯐꯪꯗꯕ ꯖꯥꯠꯂꫭ ꯏꯝꯐꯜ ꯇ ꯉꯥꯏꯔꯦ ꯁꯨꯇꯤ ꯐꯪꯉꯤꯁꯦ ꯍꯌꯦꯡꯁꯦ ꯆꯠꯅꯤꯡꯗꯕꯅ ꯑꯣꯏꯔꯤ ꯍꯧꯒꯠꯄ ꯇꯝꯕꯒꯥ ꯍꯧꯖꯤꯛ ꯍꯧꯒꯠꯀꯗꯕꯁꯦ ꯈꯜꯂꯒ ꯇꯜꯂꯤ ꯊꯩꯕꯤꯡꯁꯤ ꯁꯨ ꯄ ꯄꯨꯡ ꯎ ꯑꯗꯨꯝ ꯀꯩꯅꯣꯗꯣ ꯈꯪꯕ꯭ꯔꯥ ꯀꯩꯅꯣꯒꯤ ꯏꯁꯩꯗꯣ ꯑꯗꯨꯒꯤꯗ ꯃꯣꯏ ꯀꯩꯅꯣ ꯍꯟꯗꯣꯛꯄꯗꯨꯗꯨꯅꯤ ꯈꯪꯕꯨ ꯁꯤꯅꯦꯃꯥ ꯀꯨꯝꯕ ꯅꯨꯄꯤ ꯑꯃꯅ ꯑꯃꯨꯛꯀ ꯁꯛꯄꯗꯣ ꯃꯣꯏꯒꯤ ꯂꯣꯟꯗꯁꯨ ꯐꯖꯕ ꯋꯥꯅꯤ ꯑꯗꯨꯒꯤ ꯏꯁꯩꯗꯣ ꯅꯪꯗꯤ ꯌꯥꯝ ꯐꯪꯉꯅꯤꯅꯦ